ꯍꯦꯜꯂꯣ ꯇꯕ ꯇꯥꯏ ꯇꯥꯏ
ꯀꯔꯤ ꯇꯧꯔꯤꯒꯦ
ꯍꯩ ꯑꯦꯟꯁꯥꯡ ꯁꯦꯝꯃꯤ
ꯀ ꯏꯟꯖꯥꯡ ꯊꯣꯡꯗꯣꯏꯔꯕ
ꯑꯂꯨ ꯁꯣ
ꯑꯗꯨ ꯁꯈ ꯍꯥꯎꯕꯅꯤ ꯀꯩꯅꯣ ꯑꯗꯨꯁꯨ
ꯑꯗꯨ ꯊꯉꯇ꯭ꯔꯦ ꯍꯥꯏꯗꯤ ꯃ ꯌꯦꯡ ꯌꯥꯔ ꯌꯦꯡ ꯇꯥ꯭ꯔꯦ ꯃꯔꯦ
ꯀꯩꯅꯣ
ꯑꯥ ꯑꯩꯈꯣꯏ ꯑꯉꯥꯡ ꯃꯆꯥꯅ ꯌꯦꯟ ꯂꯩꯨꯁꯤ
ꯌꯦꯡ ꯂꯩ ꯍꯧꯖꯤꯛꯀ ꯍꯥꯏꯔꯤ ꯌꯦꯟ ꯊꯣꯛꯇꯖꯤꯖ ꯁꯤꯤ ꯑꯩꯈꯣꯏ ꯒ꯭ꯌꯥꯁꯇ ꯉꯥꯛꯇꯅꯤꯅ ꯃꯩꯗ ꯊꯣꯡꯗꯦ ꯑꯝꯇ
ꯎꯝ
ꯎ ꯆꯥꯛ ꯌꯥꯏꯈ꯭ꯔꯦ ꯍꯟꯖꯥꯡ ꯀꯥꯈꯠꯀꯦꯅ ꯇꯧꯔꯤ
ꯎꯝ
ꯉꯟꯁꯨ ꯉꯜꯂꯤꯅ ꯁꯨꯝ ꯂꯩꯊꯣꯛꯄ ꯄꯨꯡꯗꯤ ꯑꯥ ꯇꯥꯔꯕ ꯎꯝ ꯄꯨꯡꯗꯤ ꯑꯥ ꯇꯥꯔꯕꯣꯠꯅꯦ ꯃꯇꯝꯗꯕꯨ ꯅꯨꯃꯤꯠ ꯇꯥꯈꯤꯕ ꯀꯨꯏꯗ꯭ꯔꯤꯕꯒꯤ ꯃꯥꯅꯦ
ꯎꯝ
ꯑꯗꯨ ꯉꯟꯕ ꯃꯟꯕꯟ
ꯃꯥꯅꯤ ꯍꯌꯦꯡꯗꯒꯤ ꯁ꯭ꯀꯨꯜ ꯆꯠꯂꯅꯤ
ꯆꯠꯇꯣꯏꯅꯦꯜꯂꯦ ꯇꯧꯒꯦ꯭ꯔ ꯍꯥꯏꯅ ꯍꯌꯦꯗꯗꯤ ꯑꯃꯨꯛ ꯀ꯭ꯋꯥ ꯋꯥꯅꯤ ꯐꯣ ꯇꯧꯕꯖ ꯌꯥꯝ ꯄꯝꯗ ꯀꯅ ꯁꯨꯝ ꯋꯥꯕꯗꯣ ꯄꯥꯝꯕ꯭ꯔꯣ
ꯇꯟꯗ꯭ꯔꯥ
ꯇꯂꯃ
ꯅꯣꯡꯃꯗ ꯅꯣꯡꯃꯗ ꯀ꯭ꯂꯥꯁ ꯀꯌꯥꯅꯣ ꯆꯪꯉꯁꯦ
ꯅꯣꯡꯉꯣꯟꯗ ꯃꯔꯤ ꯍꯥꯟꯅ ꯀꯩꯅꯣ ꯍꯥꯟꯅ ꯀꯩꯅꯣ ꯆꯪꯉ ꯃꯔꯤ ꯅꯠꯇꯦ ꯃꯉꯥ ꯍꯥꯟꯅ ꯃꯔꯤ ꯆꯪꯉꯝꯕ ꯑꯣꯐ ꯑꯅꯤ ꯄꯤꯕ ꯑꯗ ꯍꯧꯖꯤꯛꯅ ꯃꯉꯥ ꯆꯪꯉꯕ ꯑꯣꯖꯥ ꯑꯃ ꯐꯔꯛ ꯇꯥꯕꯒꯤ ꯑꯗꯨꯝ ꯑꯩꯈꯣꯏꯅ ꯐꯨꯒꯠꯂꯕ ꯂꯩꯇ꯭ꯔꯕꯅꯤ
ꯑꯗꯨꯗꯤ ꯄꯨꯡ ꯃꯉꯥꯃꯨꯛꯅꯦꯕ ꯆꯥꯎꯧꯔꯥꯛꯅ
ꯃꯥꯥꯡ
ꯋꯥ ꯉꯥꯡꯉꯤꯁꯦ ꯎꯝ ꯃꯔꯤ ꯃꯈꯥꯏꯃꯨꯛꯏ
ꯑꯝ
ꯑꯣꯝ
ꯆꯤꯛꯀꯦꯟ ꯄ꯭ꯂꯦꯠꯥꯜꯂꯤꯉꯥꯏ ꯄꯤꯊꯣꯛꯈ꯭ꯔꯅꯤ ꯋꯥꯗ꯭ꯔꯤꯉꯩꯗ ꯑꯗꯨꯗꯦ ꯇꯂꯦꯕ ꯌꯥꯝ ꯃꯇꯝ ꯃꯇꯝ ꯇꯥꯏꯃꯤꯡꯁꯦ
ꯃꯣꯏ ꯁꯤꯜꯂꯛꯄꯗ
ꯃꯣꯏ ꯁꯤꯜꯂꯛꯄꯗ ꯌꯥꯗꯦꯕ ꯁꯤꯟꯇꯣꯛꯄ ꯍꯥꯏꯗꯤ ꯂꯣꯏꯅꯃꯛ ꯃꯤ ꯃꯥꯏꯁꯦꯁꯨ ꯈꯣꯠꯂꯛꯏꯅꯤꯅ ꯑ ꯌꯥꯗ꯭ꯔꯄ
ꯃꯣꯏꯅ ꯄꯤꯔꯛꯄꯗꯨꯗ ꯑꯗꯨꯝ ꯇꯧꯗꯣꯏꯅꯦꯕ
ꯃꯥꯥꯟ ꯃꯣꯏꯕꯕꯨ ꯑꯗꯨꯝ ꯇꯧꯖꯣꯏ
ꯎꯝ
ꯇꯜꯗ ꯌꯥꯝ
ꯇꯧ ꯇꯧ ꯍꯦ ꯅꯟ ꯇꯥꯟ ꯆꯂ
ꯎꯝ ꯍꯧꯖꯤꯛꯁꯦ ꯍꯟꯖꯥꯡꯁꯦ ꯈ ꯆꯥꯛꯁꯦ ꯌꯥꯝ ꯆꯥꯗꯦꯕ ꯍꯩ ꯔꯥ ꯁꯦ ꯆꯥ ꯆꯥꯅꯤꯡꯉꯥꯏꯕ
ꯀꯦꯕ
ꯆꯥꯛꯇꯤ ꯌꯥꯝ ꯆꯥꯅꯤꯡꯗꯦꯕ ꯍꯧꯖꯤꯛꯀꯥꯟꯁꯦ ꯑꯗꯨꯒ ꯍꯩꯒꯨꯝꯕꯁꯦ ꯁꯨꯝ ꯆꯥꯏ ꯍꯥꯏꯕ ꯑꯩꯅꯣꯡꯃꯕꯗ ꯑꯩꯅ ꯆꯥꯔꯤꯁꯤꯗꯤ
ꯁꯥꯕꯅꯤꯅ ꯆꯥꯛ ꯆꯥꯅꯤꯡꯩ
ꯁꯅꯤꯡꯦꯗꯅꯦ ꯍꯥꯏ ꯁꯥꯒ ꯁꯥꯔꯦ ꯋꯥꯕ ꯆꯄꯠꯅꯦꯕ ꯆꯥꯛ ꯊꯣꯡꯡꯂꯨꯕꯗꯩꯗ
ꯏꯁꯤꯡ ꯃꯌꯥꯝ ꯌꯥꯝ ꯊꯛꯑꯣ
ꯑꯩꯅꯤ ꯗꯤꯍꯥꯏꯗ꯭ꯔꯦꯠ ꯇꯧꯗꯅꯕ
ꯖ ꯍꯥꯏꯁꯦ ꯏꯁꯤꯡ ꯃꯌꯥꯝ ꯌꯥꯝ ꯊꯛꯑꯣ ꯏꯁꯤꯡ ꯊꯛꯑꯒ ꯂꯩꯌꯨ
ꯁꯝꯃꯗꯅ ꯍꯥꯏꯗꯤ ꯀꯥꯂꯅ ꯆ ꯇꯜꯂꯦ ꯆꯨꯝꯅ ꯈꯨ ꯁꯥ ꯊꯥꯗꯕꯤ
ꯎꯝ ꯑꯗꯨꯅꯁꯦꯁꯥ ꯑꯩꯈꯣꯏ ꯁ꯭ꯋꯥꯏꯗꯕꯨ ꯅꯣꯡ ꯆꯨꯗꯕꯩ ꯋꯥꯅꯤ ꯃꯣꯏꯔꯥꯡꯗ ꯅꯣꯡ ꯆꯨꯏꯌꯦ
ꯍꯥꯏꯃ ꯑꯗꯨꯅꯦ ꯑꯩꯈꯣꯏ ꯁ꯭ꯋꯥꯏꯗ ꯅ ꯌꯣꯡꯆꯥꯛ ꯆꯥꯛꯒ ꯃꯥꯡꯁꯤꯜꯂꯒ ꯂꯩꯇ꯭ꯔꯥ ꯑ
ꯎꯝ ꯅꯨꯡꯊꯤꯟꯗꯣ ꯃꯣꯏꯗ ꯀꯩꯅꯣ ꯅꯨꯡꯁꯤꯠꯀ ꯌꯥꯎꯗꯅ ꯅꯣꯡꯂꯩ ꯅꯨꯡꯁꯤꯠꯀ ꯇꯧꯗꯅ ꯎ
ꯑꯩꯈꯣꯏꯗꯤꯦꯟꯗ
ꯍꯇ ꯀꯗꯤꯕꯤꯡ ꯀ
ꯍꯣꯏ ꯑꯗꯨꯅ ꯍꯥꯏꯁꯦ ꯑꯩꯈꯣꯏ ꯁꯤꯗꯅ ꯅꯨꯡꯁꯥ ꯊꯣꯛꯍꯜ ꯂꯩꯔꯦ ꯑꯗꯨꯒ ꯃꯥꯅ ꯅꯣꯡ ꯆꯨꯏꯦꯅ ꯇꯧꯔꯛꯑꯦꯕ
ꯑꯗꯨꯅꯦ ꯃꯣꯏꯗꯔꯁꯤꯎꯅꯦ
ꯁꯤꯠꯀ ꯌꯥꯎꯋꯦꯅ ꯑꯗꯨꯅꯦ ꯍꯥꯏꯁꯦ ꯃꯥꯟꯅꯗ꯭ꯔꯦ ꯍꯥꯏꯕ ꯌꯥꯝ ꯊꯤꯅ ꯈꯦꯅꯔꯦ
ꯍꯅꯦ ꯃꯁꯤꯃꯁꯦ
ꯃꯆꯤ ꯃꯆ
ꯍꯌꯦꯡꯅ ꯑꯃꯨꯛ ꯃꯈꯣꯏꯔꯣꯝꯗ ꯍꯥꯏꯅꯔꯛꯄ꯭ꯔꯥ ꯈꯥꯄꯣꯠꯇꯤ ꯃꯣꯏꯔꯣꯝꯅ ꯄꯨꯈꯠꯂꯛꯄꯗꯨꯅ ꯄꯨꯊꯣꯔꯛꯄꯗꯨꯅ ꯑꯃꯨꯛ
ꯑꯗꯨꯅꯦ ꯉꯁꯥꯏ ꯑꯩꯗꯤ ꯇꯥꯔꯛꯀꯗ꯭ꯔꯅ ꯈꯟꯕꯅꯦꯕ ꯉꯥꯏꯍꯥꯛꯇꯪꯗꯤ ꯃꯝꯁꯤꯜꯂꯝꯗ꯭ꯔꯥ
ꯑꯥꯎ ꯑꯥꯎ ꯑꯥꯎ
ꯆꯥꯗꯨꯨꯗꯅꯦꯕ ꯃꯣꯏꯗ ꯆꯨꯔꯤꯁꯦ
ꯑꯝ
ꯁꯣꯅꯥ ꯀ ꯌꯧ ꯀꯗ꯭ꯔ ꯑꯪꯈꯥꯂꯒꯥꯏ ꯌꯧ ꯋꯥꯛꯇ꯭ꯔꯦ ꯃꯥꯟ
ꯀꯔꯤꯌꯥ
ꯑꯗꯩ ꯅꯨꯡꯁꯥ ꯑꯗꯨꯝ ꯁꯥꯗꯣꯛꯈ꯭ꯔꯦꯕ ꯂꯣꯏꯅꯃꯛ
ꯊꯥꯗꯣꯛꯈ꯭ꯔꯦ ꯌꯧꯔꯛꯇ꯭ꯔꯦ
ꯇꯜꯂꯤ ꯋꯦꯗꯔꯁꯦ ꯇꯝꯕ ꯉꯝꯗꯕꯅꯤ
ꯉꯝꯗ꯭ꯔꯦ ꯉꯥꯏ ꯀꯨꯁꯤꯅ ꯇꯧꯔꯤ
ꯃꯥ ꯃ ꯀꯁꯤ ꯇꯔ ꯁꯥꯅꯤꯡꯉꯦ ꯈꯪꯁꯥ ꯏꯪꯅꯤꯡꯉ ꯐꯪꯉ ꯆꯨꯅꯤꯡꯉꯦ ꯄꯦꯟꯅ ꯑꯗꯨꯅꯦ ꯆꯨꯅꯤꯡꯉꯦ ꯆꯝ ꯆꯝ
ꯎꯝ
ꯈꯪꯗꯦ ꯀꯩ ꯍꯥꯏꯗꯣꯏꯅꯣ ꯅꯣꯏ ꯍꯧꯖꯤꯛ ꯑꯏꯪꯕ ꯖꯒꯥꯗꯤ ꯌꯥꯝ ꯆꯠꯅꯤꯡꯉꯦꯕ ꯌꯥꯔꯦ
ꯆꯠꯁꯦ ꯃꯊꯪꯗ ꯆꯠꯁꯦ ꯃꯊꯪꯗ
ꯁꯁ ꯑꯏꯤꯡꯕ ꯖꯒꯥꯗꯥ ꯌꯥꯝ ꯆꯠꯅꯤꯡꯉꯤꯗꯅ ꯑꯁ ꯀꯩꯅꯣꯒꯗꯣ ꯁ꯭ꯋꯤꯖꯔꯂꯦꯟꯒꯗꯪ ꯆꯠꯅꯤꯡꯉꯤꯅꯦ
ꯏꯁ ꯏꯕꯦꯝꯃ
ꯍꯧꯒ꯭ꯔꯦꯕ
ꯃꯤ ꯂꯥꯛ ꯑꯃ ꯄꯥꯏꯗ ꯌꯥꯔꯣꯏꯌꯦ
ꯑꯗꯩ ꯖꯟ ꯖꯥꯟ ꯕꯤꯖꯥ ꯅꯨꯡꯖꯗ ꯌꯥꯝ ꯆꯥꯡꯅꯤꯗ ꯑꯗꯨꯒꯤꯗꯤ ꯆꯠꯅꯤꯡꯉꯦꯅ ꯑꯗꯥꯔ ꯑꯃ ꯄꯥꯏꯔ ꯆꯠꯄ ꯌꯥꯔꯣꯏꯗꯣꯏꯅꯦꯕ
ꯎꯝ
ꯑꯗꯣ ꯐꯗꯤ ꯐꯖꯗ꯭ꯔꯣ ꯁꯨꯝ ꯌꯦꯡꯕꯗ ꯃꯣꯏꯗꯨꯁꯨ
ꯐꯖꯩ ꯑꯩꯗꯤ ꯃꯣꯏꯒꯤꯗꯨꯗ ꯍꯥꯏꯗꯤ ꯆꯤꯡꯗ ꯏꯁꯤꯡꯒꯗꯣ ꯇꯥꯔꯛ ꯑꯀꯥꯟꯗ ꯀꯣ ꯂꯝꯄꯥꯛꯇ ꯏꯁꯤꯡ ꯆꯦꯟꯕꯗꯧꯅꯅꯦꯕ ꯃꯣꯏꯅ ꯂꯩꯗꯣ ꯍꯥꯏꯗꯤ ꯏꯁꯤꯡꯗꯣ ꯌꯥꯝ ꯆꯥꯎꯅ ꯆꯦꯟꯕ ꯅꯠꯇꯦ ꯃꯆꯥꯇꯪꯒ ꯆꯦꯜꯂꯀꯥꯟꯗ ꯁꯥꯟꯅꯕ ꯌꯥꯝ ꯅꯨꯡꯉꯥꯏꯗꯕꯧꯕꯒꯤ ꯃꯑꯣꯡꯗꯣ
ꯑꯗꯨꯗꯤ ꯂꯨ ꯂꯨ ꯂꯥꯎꯔꯒ ꯈꯪꯗꯦ ꯌꯦꯡꯕꯗ ꯑꯁꯪ ꯑꯃꯥꯟꯗꯤ ꯀꯩꯗꯤ ꯈꯪꯗꯦ
ꯌꯨꯝꯗꯨꯅ ꯂꯣꯏꯔꯣꯏ ꯂꯣꯏꯔꯣꯏꯒ ꯂꯩꯔꯀꯥꯟꯗ ꯁꯒꯣꯜ ꯁꯒꯣꯜ ꯒꯥꯔꯤꯒ ꯇꯧꯔꯀꯥꯟꯗ ꯆꯠꯅꯤꯡꯉꯦ ꯑꯩꯁꯨ ꯌꯥꯝꯅ
ꯌꯥꯝ ꯆꯠꯅꯤꯡꯉꯦ ꯍꯥꯏꯥꯕ ꯁꯨꯝ ꯑꯗꯨꯅꯦ ꯑꯩꯅ ꯈꯋꯥꯏ ꯆꯠ ꯅꯤꯡꯉꯤꯁꯦ ꯁ꯭ꯋꯤꯖꯔꯂꯦꯟ
ꯎꯝ ꯃꯣꯏꯒꯤꯁꯨꯅꯦ ꯑꯗꯨꯝ ꯁꯤꯇꯤꯒꯨꯝꯕꯗ ꯅꯠꯇꯦꯕ ꯑꯗꯨꯗꯨꯅ
ꯅꯠꯇꯦ ꯅꯠꯇꯦ ꯃꯥꯅꯦ
ꯆꯪ ꯆꯂꯒꯥꯟꯗ ꯆꯤꯡꯗꯅꯦꯕ ꯐꯖꯔꯤꯗꯣ ꯑꯗꯨꯗꯅꯦꯕ ꯆꯠꯅꯤꯡꯉꯤꯁꯦ
ꯁꯤꯇꯤꯗꯗꯤ ꯆꯞ ꯃꯥꯟꯅꯗ ꯀꯩꯁꯨꯝ ꯌꯥꯝ ꯀꯥꯟ ꯇꯧ ꯄꯣꯠꯇꯦꯕ
ꯈꯪꯗꯦ ꯑꯗꯨ ꯂꯝꯗꯨꯁꯨ ꯌꯥꯝ ꯆꯠꯅꯤꯡꯉꯦ ꯗ꯭ꯔꯤꯝꯂꯦꯟꯅꯤ ꯀꯩꯗꯧꯔ
ꯃꯥꯅꯦ ꯑꯗꯨꯅꯦ ꯗ꯭ꯔꯤꯝꯂꯦꯟꯅꯤꯁꯦ ꯁꯥꯠ ꯀꯣꯔꯤꯌꯥꯒ ꯁꯥꯠ ꯀꯣꯔꯤꯌꯥꯒ ꯆꯡꯅꯤꯡꯉꯤꯖꯦ ꯅꯠꯇꯔꯥ
ꯑꯗꯨꯒꯤ ꯑꯣꯏꯅ ꯇꯨꯡꯁꯤꯜꯂꯗ꯭ꯔꯥ ꯈꯪꯗꯦ ꯍꯥꯏꯕ
ꯇꯨꯡꯖꯠꯂꯣ ꯃꯆꯤꯠ ꯃꯆꯤꯠ ꯇꯧꯗꯣꯏ ꯁꯔꯨꯛꯄꯨꯗꯤ ꯑꯆꯧꯕꯗꯣ
ꯎꯝ ꯍꯣꯏ ꯑꯗꯨ ꯍꯥꯏꯔꯒ ꯂꯝ ꯀꯣꯏꯕ ꯆꯠꯄ ꯂꯝ ꯀꯣꯏꯕ ꯆꯠꯄ ꯐꯪꯅꯕ ꯊꯕꯛ ꯇꯧꯒꯦ ꯍꯥꯏꯔꯗꯤ ꯖꯒꯣꯏ ꯏꯁꯩ
ꯑꯥꯎ ꯍꯟꯇꯛ ꯀꯩꯅꯣ ꯃꯤ ꯌꯥꯝ ꯆꯠꯅꯩꯁꯤꯡꯗꯣ ꯎꯝ ꯀꯦꯕꯤꯟ ꯀ꯭ꯔꯨ ꯑꯣꯏꯁꯨ ꯆꯠꯂꯤ ꯀꯩꯅꯣ ꯆꯠꯄꯗꯨꯕꯨꯗꯤ
ꯖꯒꯣꯏ ꯆꯠꯂꯤ ꯏꯁꯩ ꯆꯠꯂꯤ ꯁꯥꯟꯅꯕ ꯑꯣꯏꯔꯁꯨ ꯆꯠꯂꯤ
ꯀꯦꯕꯟ ꯀ꯭ꯔꯨ ꯒꯨꯝꯕꯁꯧ ꯆꯠꯂꯤꯗꯅ
ꯆꯂꯦ ꯆꯂꯦ ꯃꯣꯏꯖꯨ ꯃꯣꯏꯁꯨ ꯑꯁꯦꯡꯕꯩꯁ ꯑꯃꯔꯣꯝꯗꯗꯤ ꯃꯣꯏꯁꯦ ꯄꯨꯔꯥ ꯀꯩꯅꯣꯅꯦꯀꯣ ꯂꯝ ꯀꯣꯏꯕꯅꯦꯕ ꯆꯠꯂꯤ
ꯃꯥꯅꯦ ꯃꯣꯏꯗꯤ ꯐ꯭ꯔꯤꯗꯅꯦ ꯍꯥꯏꯗꯤ ꯑꯩꯈꯣꯏ ꯃꯤꯆꯝ ꯑꯃꯅ ꯆꯠꯄꯗꯤ ꯑꯥ ꯑꯩꯈꯣꯏꯒꯨꯝꯕ ꯃꯤꯆꯝ ꯑꯃꯅ ꯆꯠꯄꯗꯤ ꯄꯩꯁꯥꯁꯨ ꯃꯌꯥꯝ ꯇꯤꯡꯉꯤ ꯂꯩꯐꯝ ꯆꯥꯐꯝꯗꯤ ꯀꯩꯗꯩ ꯅꯠꯇ꯭ꯔ ꯃꯣꯏꯗꯤ ꯑꯗꯨꯝꯕ ꯑꯝꯇ ꯇꯤꯡꯄꯣꯠꯇꯦꯕ
ꯎꯝ ꯑꯃꯔꯣꯝꯗ ꯍꯥꯏꯔꯗꯤ ꯃꯣꯏꯁꯤ ꯅꯨꯡꯉꯥꯏꯕ ꯆꯥꯅꯤꯗ ꯑꯗꯨꯃꯥꯏꯅ ꯂꯝ ꯀꯣꯏꯕꯩ ꯍꯥꯏꯔꯗꯤ ꯄꯪꯗ꯭ꯔꯦ ꯑꯗꯨꯕꯨ ꯂꯥꯏꯕꯛꯇꯗꯤ ꯌꯨꯝꯗ ꯑꯗꯨꯝ ꯂꯩꯔꯣ ꯇꯝꯃꯦ
ꯑꯩꯅ ꯂꯣꯏꯔ ꯇꯝꯃꯦ ꯑꯗꯨ ꯃꯣꯏ ꯁꯨ ꯈꯅ ꯑꯃ ꯂꯩ ꯐꯣ ꯋꯥꯔꯦ ꯐꯣꯟ ꯆ ꯃꯥꯅ ꯑꯗꯨꯝꯕ ꯃꯌꯥꯝꯗꯨꯣ ꯌꯧꯅ ꯍꯣꯔꯥꯎꯅꯔꯛꯄꯗ ꯏ ꯄꯥꯄꯥꯉ ꯄꯠꯇꯦꯕ ꯎ ꯉꯗ ꯂꯗꯕ ꯂꯩꯁꯦ
ꯃꯣꯏꯁꯨꯦ ꯋꯥꯠꯖꯔꯤꯅꯤ
ꯑꯥ ꯃꯣꯏꯁꯦ ꯑꯦꯛꯖꯥꯝ ꯃꯈꯜ ꯃꯈꯜ ꯊꯥꯏꯅꯤ
ꯎꯝ ꯈꯪꯗꯦꯗ ꯍꯣꯠꯄꯨ ꯍꯣꯠꯅꯔꯗꯤꯅꯦ ꯂꯣꯏꯅ ꯃꯥꯏ ꯄꯥꯛꯄꯖꯥꯠꯂꯦ
ꯑ ꯄꯥꯛꯇꯗꯤ ꯀꯩꯅ ꯈꯔꯥꯡ ꯈꯥꯡꯕ ꯀꯟ ꯇꯥꯔꯦ ꯌꯥꯔ
ꯑꯦ ꯀ꯭ꯔꯨꯁ ꯇꯣꯡꯉꯒ ꯆꯠꯈ꯭ꯔꯤꯗꯨꯅꯦ ꯍꯟꯗꯛ
ꯀꯅꯥ ꯑꯣ ꯍ ꯍꯣ ꯆꯂ ꯆꯂ
ꯀ꯭ꯔꯨꯁ ꯇꯣꯡꯗꯅ ꯃꯨꯝꯕꯥꯏꯗꯒꯤ ꯒꯋꯥ ꯐꯥꯎꯕꯅꯦꯕ ꯆꯠꯂꯤꯗꯣ
ꯃꯥ
ꯌꯦꯡꯉꯣ ꯑꯗꯨꯒꯤ ꯌꯦꯡꯉꯣ ꯆꯠꯅꯤꯡꯗ꯭ꯔꯥ
ꯑꯅꯤ
ꯍꯣꯠꯄꯨ ꯍꯣꯠꯅꯔꯗꯤ ꯆꯠꯄ ꯉꯝꯃꯦ
ꯎꯝ
ꯑꯗꯨꯕꯨꯣ ꯁꯪꯒꯥ ꯆꯥꯎꯗ ꯅ ꯃꯔꯝ ꯑꯣꯏꯔꯒ ꯉꯝꯗ꯭ꯔꯦ
ꯃꯤ ꯗꯥꯟꯁ ꯇꯧ ꯇꯧꯗꯅ ꯌꯥꯝ ꯊꯥꯒꯠꯗꯅꯦ ꯑꯩꯩꯅꯣ ꯀ꯭ꯔꯨ ꯀꯩꯅꯣ ꯀ꯭ꯔꯨꯁ ꯇꯣꯡꯕꯩꯗꯣ
ꯎ ꯑꯩꯁꯤ ꯆꯠꯅꯤꯡꯉꯤꯕꯅꯦ
ꯃꯊꯪꯗꯗꯤ ꯖꯥꯏꯄꯨꯔꯗ ꯂꯩꯕꯅꯦ ꯖꯥꯏ ꯃꯅꯤꯄꯨꯔꯒ ꯃꯦꯂꯦꯁꯤꯌꯥ ꯃꯂꯥꯁꯤꯌꯥꯒ
ꯑꯣ ꯆꯂ ꯁꯖ ꯐꯣꯅꯥꯔ
ꯍꯅꯥꯗꯣꯔꯤ ꯅꯪꯁꯨ ꯍꯣꯠꯅꯃꯤꯟꯅꯔꯁꯤ ꯀꯩꯅꯣ ꯑꯗꯨꯗꯤ
ꯑꯩꯗꯤ ꯂꯩꯕꯦꯜꯗꯨꯗꯤ ꯉꯝꯃꯔꯣ ꯑꯩ ꯁꯪꯒ ꯂꯩꯇꯦ
ꯂꯩꯌꯨ ꯅꯣꯏꯒꯤ ꯑꯣꯖꯥꯅ ꯁꯪꯒ ꯂꯩꯔꯒ ꯅꯪꯅ ꯀꯔꯤꯒꯤ ꯂꯩꯇꯕ
ꯃꯥꯗꯤ ꯄꯩꯁꯥ ꯄꯥꯏꯗꯦꯅ ꯇꯤꯟꯅꯕꯅꯦ ꯑꯩꯈꯣꯏꯗꯤ ꯄꯩꯁꯥ ꯄꯥꯏꯗꯕ ꯅꯪꯉꯣꯟꯗ ꯈꯣꯡ ꯍꯣꯡ ꯉꯥꯏ
ꯅꯪ ꯅ ꯑꯩꯉꯗ ꯈꯣꯟꯆ ꯂꯥꯛꯇꯣꯏꯕ
ꯃꯒꯥꯏꯔꯦ ꯀꯅꯥꯅꯗ
ꯈꯝꯗꯥꯡ ꯈꯝꯗ
ꯅꯪꯅ ꯃꯉꯣꯟꯗ ꯈꯣꯝꯖꯤꯜꯂꯑꯅꯤ ꯑꯩꯅ ꯑꯃꯛꯉꯣꯟꯗ ꯈꯣꯝꯃꯅꯤ ꯀꯩꯗꯧꯅꯤꯅꯤ ꯁꯤꯗ ꯍꯦꯛ ꯂꯩꯇ꯭ꯦ
ꯑꯜꯂꯨ ꯁꯥꯛ ꯇꯧꯗꯣꯏꯗꯣ ꯁꯣꯏꯕꯨꯝ ꯊꯥꯑꯗꯤ ꯍꯥꯎꯗꯧꯕ
ꯍꯥꯎꯗꯣ ꯁꯔꯂꯥꯏꯇ
ꯁꯩꯕꯨꯝ ꯊꯥꯛꯑꯒ ꯉꯥ ꯊꯥꯛ ꯄꯣꯠꯇꯣ ꯁꯣꯏꯕꯨꯝꯒ ꯉꯥꯒ ꯑꯂꯨꯒ ꯄꯨꯂꯞ ꯇꯧꯃꯤꯟꯅꯕꯗꯣ
ꯑꯥ ꯑ ꯑ ꯍꯅꯤ ꯑꯁꯤꯒꯤ ꯀꯩꯅꯣꯗꯨꯁꯨ ꯌꯣꯟꯕꯅꯦ ꯌꯥꯝ ꯍ ꯃꯀꯨꯞ ꯃꯔꯨ ꯉꯧꯕ ꯍꯥꯏꯕ꯭ꯔꯥ ꯀꯩꯅꯣꯝ ꯍꯥꯏꯅ ꯊ ꯃꯥꯦ
ꯍꯝ ꯁꯤꯅ ꯃꯔꯨꯞ ꯑꯃ ꯐꯖꯕꯅꯦ ꯂꯤꯆꯤꯟ ꯃꯔꯨ
ꯎꯝ ꯊꯥꯡꯁꯨ ꯊ ꯊꯒ ꯊꯁ
ꯑꯂꯤ ꯅꯪ ꯊꯣꯡꯉꯣꯀꯣ
ꯍ ꯍꯣ ꯍꯣ ꯊꯃ ꯃꯄꯥꯟꯗ